ꯍꯜꯂꯣ
ꯃꯥꯔꯤꯕꯥꯎ ꯇꯔꯦ ꯉꯔꯤꯕꯣ
ꯑ ꯍ ꯑꯩ ꯐꯣꯟ ꯐꯖꯅ ꯇꯥꯕ꯭ꯔꯣ
ꯎꯝ ꯐꯖꯟ ꯇꯥꯏ ꯐꯝꯃꯒ ꯂꯩꯌꯦ
ꯆꯥꯛ ꯆꯥꯔꯒ ꯑꯩꯁꯨ ꯐꯝꯃꯤ
ꯎꯨꯏꯔ ꯇꯥꯕ
ꯎꯝ
ꯪ ꯑꯁꯤ ꯊꯔꯣꯏ ꯊꯔꯣꯏꯒ ꯍꯋꯥꯏꯒ ꯀꯥꯡꯉꯧ ꯑꯃꯒ ꯊꯣꯡꯃꯦ ꯇꯧꯒꯦ ꯅꯪꯗꯦ
ꯑꯩꯗꯣ ꯆꯤꯛꯀꯟ ꯐ꯭ꯔꯥꯏ ꯔꯥꯏꯁ ꯆꯥꯏꯌꯦ ꯍꯧꯖꯤꯛꯁꯦ
ꯑ ꯆꯤꯛꯀꯟꯗꯣ ꯍꯥꯎꯋꯤꯀꯣ ꯆꯤꯛꯀꯟ ꯐ꯭ꯔꯥꯏ ꯔꯥꯏꯁ ꯍꯥꯏꯕ
ꯑꯣ ꯀꯥꯏ ꯌꯥꯥꯏꯆ
ꯑꯣ ꯂꯩꯔꯛꯏꯔꯣ ꯅꯪ ꯅꯣꯏꯅ ꯁꯦꯝꯕ꯭ꯔꯣ ꯀꯩꯗꯧꯕ꯭ꯔꯣ
ꯂꯩꯔꯛꯏꯅꯦ
ꯑꯝ
ꯅꯪꯗꯤ ꯀꯩ ꯌꯦꯟꯖꯥꯡ ꯆꯥꯔꯦꯕ
ꯊꯔꯣꯏ ꯊꯣꯡꯕꯒ ꯍꯋꯥꯏꯒ ꯀꯥꯡꯉꯧ ꯑꯃꯒ
ꯎꯝ
ꯍꯥꯎꯕ꯭ꯔꯥ ꯅꯪꯗꯤ ꯊꯔꯣꯏꯏ
ꯊꯔꯣꯏ ꯍꯥꯎ ꯆꯥꯏꯌꯦ
ꯑ ꯍꯥꯏꯦ ꯆꯅꯤꯡꯦ ꯑꯗꯨ ꯊꯥꯔꯛꯀꯤ
ꯍꯥꯑꯣꯋꯦ
ꯑ ꯑꯩꯗꯤ ꯎꯝ ꯎꯝꯝ ꯆꯠꯅꯤꯡꯗꯦ ꯌꯣꯠꯁꯜꯂꯗꯤ ꯌꯣꯠꯀꯦ ꯇꯧꯔꯁꯨ ꯑꯣꯊꯣꯔꯛꯀꯦ ꯇꯧꯋꯦ ꯑꯗꯨ ꯑꯣꯏꯕꯒꯤ
ꯀꯩꯗꯧꯕ ꯑꯩꯅꯣꯅ
ꯌꯣꯠ ꯆꯠꯄ ꯌꯥꯗꯦ ꯌꯣꯠꯀꯦ ꯇꯧꯔꯗꯤ ꯑꯣꯊꯣꯔꯛꯀꯦ ꯇꯧꯋꯦ ꯑꯩꯗꯣ
ꯎ ꯑꯩ ꯐꯣꯟ ꯐꯖꯅ ꯇꯥꯕ꯭ꯔꯥ
ꯇꯥꯏꯌꯦ ꯐꯖꯅ ꯎꯝ ꯑꯩ ꯈꯣꯟꯁ ꯐꯖꯅ ꯇꯥꯗꯣꯏꯔꯣ ꯅꯪ
ꯇꯥꯏ
ꯎꯝ ꯅ ꯀꯅꯥ ꯀꯅꯥ ꯂꯕꯅꯣ
ꯑꯩ ꯑ ꯂꯩꯌꯦ ꯎꯝ
ꯍꯥꯥ
ꯅꯌꯦ
ꯁꯦ ꯑꯗꯨꯃꯔꯦꯅꯦ ꯑꯗꯨ ꯑꯣꯏꯔꯦꯗꯤ
ꯅꯨꯡꯉꯥꯏꯕ꯭ꯔꯥ ꯅꯨꯡꯉꯥꯏꯇꯕ꯭ꯔꯥ ꯑꯗꯨꯝ ꯂꯩꯔꯤꯕ ꯍꯥꯏꯗ ꯁꯤꯗ
ꯅꯨꯡꯉꯥꯏ ꯂꯥꯏꯡꯕ ꯅꯪꯗꯤ ꯐꯔꯤ ꯄꯦꯁꯗ꯭ꯔꯣ
ꯎꯝ ꯁꯥꯗꯦ ꯁꯥꯥꯕ ꯌꯥꯝꯅ ꯍꯩꯇꯦ
ꯑꯝ ꯆꯥꯕ ꯇ ꯃꯟꯅ ꯐꯅ ꯁꯥꯎꯅ ꯇꯟꯕ꯭ꯔꯥ ꯀꯩꯗꯧꯕ꯭ꯔꯥ
ꯀꯟꯗꯗꯤ ꯁꯥꯒꯗꯕꯅꯦꯗ ꯇꯟꯕꯩꯅꯦ
ꯅꯪ ꯇꯥꯥꯟꯃ ꯁꯥꯕꯗ ꯐꯅꯩ ꯇꯣꯡꯉꯅꯨ ꯍꯥꯞꯀꯅꯨ ꯐꯅꯩꯁꯦ
ꯎꯝ ꯍꯥ
ꯑꯩ ꯇ ꯃꯅꯦ ꯐꯒꯦ ꯀꯎꯕꯅꯦ
ꯅꯥꯏꯟꯇꯤ ꯐ ꯐꯤ ꯁꯥꯠꯅꯤꯡꯗꯦ
ꯆꯅꯤꯗꯔ ꯇꯟꯅꯨꯡꯏ ꯇꯥꯔꯦ
ꯑꯣ ꯑꯅꯥ ꯀꯔꯤ ꯑꯁ ꯁꯥꯗ꯭ꯔꯁꯨ ꯌꯥꯗꯦꯗ ꯐꯤꯗꯤ
ꯎꯝ ꯄꯩꯁꯥ ꯂꯩꯔꯗꯤ ꯌꯥꯔꯦ ꯍꯟꯗꯛꯇꯤ
ꯎꯝ ꯅꯣꯏꯗꯤ ꯄꯩꯁꯥꯒ ꯄꯥꯏꯕꯅꯤꯅ
ꯑꯗ ꯄꯥꯏꯖꯦꯔ ꯑ ꯇꯥꯏ
ꯄꯩꯁꯥꯒ ꯄꯩꯁꯥꯒ ꯄꯥꯏꯕꯅꯤꯅ ꯁꯥꯗ꯭ꯔꯁꯨ ꯌꯥꯔꯅꯤ ꯑꯗꯨꯝ ꯂꯩꯔꯣ ꯑꯩ ꯁꯥꯔꯒ ꯅꯪ ꯄꯤꯔꯛꯑꯀꯦꯀꯣ ꯅꯪ ꯂꯤꯁꯤꯡ ꯇꯔꯥꯒꯤ ꯂꯩꯌꯨꯀꯣ ꯀꫭ ꯍꯜꯂꯣ ꯇꯔꯕ ꯍꯜꯂꯣ ꯍꯜꯂꯣ
ꯎꯝ